ꯎꯝ
ꯑꯩꯗꯣ
ꯎꯝ
ꯃꯄꯥꯟ ꯊꯣꯛꯀꯦ ꯇꯧꯔꯒ ꯑꯃꯨꯛ ꯇꯟꯈ꯭ꯔꯕ
ꯅꯑꯣꯟꯗ ꯇꯣꯜꯂꯕꯣ
ꯍꯩ ꯍꯤ
ꯅꯪꯍꯎꯗ꯭ꯔꯕꯣ
ꯅ ꯅꯪꯒꯤ ꯈꯣꯟꯖꯦꯜꯗ ꯇꯥꯅꯤꯡꯃꯟꯕꯒꯤ ꯑꯩꯗꯣ ꯑ ꯃꯄꯥꯟ ꯐꯥꯎ ꯊꯣꯛꯅꯤꯡꯗ꯭ꯔꯦ
ꯇꯥꯅꯤꯡꯃꯟꯕꯒꯤ ꯇꯤꯠꯂꯦꯕ
ꯍꯣꯏ
ꯆꯠꯀꯅꯤ ꯅꯪꯗꯤ ꯑꯆꯤꯠ ꯄꯤꯅꯅꯦ
ꯑꯗꯨꯃꯥꯏ ꯍꯥꯏꯒꯅꯣ ꯇꯥꯅꯤꯡꯗꯦ ꯑꯩ ꯁꯥꯎꯔꯤꯒꯦ ꯇꯧꯌꯦ
ꯑꯩ ꯁꯥꯎꯔꯗꯤ ꯑꯩ ꯀꯩꯁꯨ ꯇꯧꯕ ꯉꯝꯃꯣꯢ ꯍꯍꯝ
ꯀꯔꯤꯒꯤꯔꯥ ꯁꯀꯨꯜꯗ ꯇꯝꯕ ꯇꯥꯏ
ꯑꯣꯏꯁꯅꯣ ꯀꯩꯅꯣ ꯃꯍꯥꯛꯇꯪ ꯂꯩꯕꯣ
ꯅꯪ ꯎꯇꯤ ꯆꯥꯏꯕ ꯎꯝ ꯍꯥꯎꯌꯦ
ꯎꯏꯅꯤꯡꯗ꯭ꯔꯣ
ꯍꯋꯥꯏ ꯃꯪꯒꯜꯗꯣ ꯇꯤꯡꯉꯒ ꯍꯥꯄꯤ ꯑꯗꯨꯅ
ꯎꯝ
ꯆꯦꯡ ꯍꯥꯞꯄꯦ ꯑꯗꯨꯒ ꯅꯥꯀꯣꯛꯄꯤꯗꯣ ꯁꯣꯏꯁꯤꯜꯂꯦ ꯑꯗꯨꯒ ꯄꯥꯟꯃꯅꯥ ꯀꯩꯅꯣꯗꯣ ꯈꯪꯉꯤꯗꯅꯀꯣ ꯄꯥꯡꯈꯣꯛ ꯍꯥꯏꯕꯗꯣ ꯄꯈꯣꯛ ꯃꯅꯥ ꯄꯥꯟꯃꯅꯥ ꯃꯥꯟꯕ ꯎꯇꯤꯗ ꯍꯥꯞ ꯑꯗꯨ ꯑꯗꯨ ꯍꯥꯞ
ꯎꯝ
ꯑꯗꯨꯒꯤ ꯃꯅꯥꯁꯨ ꯍꯥꯞꯄꯦꯕ ꯃꯅꯝ ꯅꯨꯡꯁꯤꯅꯤꯡꯉꯥꯏ ꯑꯗꯨꯒ ꯀꯨꯀꯔꯗ ꯀꯥꯞꯄꯤꯗꯅ ꯀꯥꯞꯄꯒ ꯃꯨꯜꯂꯦ ꯍꯥꯏꯔꯒ ꯍꯥꯡꯗꯣꯛꯑꯒ ꯏꯁꯤꯡ ꯍꯥꯞꯄꯒ ꯊꯣꯡꯉꯦ ꯑꯗꯨꯒ ꯅꯥꯀꯨꯞꯄꯤꯒ ꯒ꯭ꯌꯥꯁꯇꯨ ꯊꯥꯎꯅ ꯉꯧꯔꯦꯗꯅ ꯑꯃꯨꯛ ꯍꯥꯞꯄꯒ ꯁꯠ ꯁꯣꯗꯥꯕꯥꯏꯀꯞ ꯀꯨꯝꯕ ꯍꯥꯞ ꯑꯃꯨꯛ ꯊꯣꯡꯕ
ꯆꯦꯡ ꯍꯥꯞꯄ
ꯆꯠ ꯆꯦꯡ ꯍꯥꯐꯇꯔꯗꯤ ꯀꯔꯤꯅ ꯑꯣꯟꯒꯗ꯭ꯔꯣ ꯌꯦꯡꯗꯔꯁꯨ ꯌꯥꯔꯦ ꯏꯕꯨꯡꯑꯣ ꯅꯕꯦꯝꯃ ꯑꯩ ꯂꯣꯏ ꯈꯪꯕꯖꯥꯠꯅꯤ
ꯌꯦꯡꯅꯤꯡꯕ
ꯀꯔꯤ ꯌꯦꯡꯅꯤꯡꯕ
ꯀꯔꯤ ꯍꯥꯏꯒꯗ꯭ꯔꯥꯅ ꯌꯦꯡꯅꯤꯡꯕ
ꯀꯩꯁꯨ ꯍꯥꯏꯌꯨꯅꯦ ꯑꯩꯗꯤ ꯌꯥꯝ ꯐꯕꯅꯤ ꯅꯪꯅ ꯌꯥꯝ ꯂꯥꯜꯂ ꯂꯥꯜꯂꯁꯨ ꯑꯩꯉꯣꯟꯗ ꯌꯥꯝ ꯂꯥꯜꯂꯁꯨ ꯑꯩꯗꯤ ꯑꯗꯨꯝ ꯀꯣꯛꯄꯤꯒꯅꯤ
ꯀꯣꯛꯄꯤꯕꯅꯦ
ꯑꯗꯨ ꯑꯣꯏꯔꯝꯃꯦ ꯉꯔꯥꯡ ꯇꯨꯃꯤꯟ ꯂꯩꯈ꯭ꯔꯤꯕꯗꯣ
ꯅꯪꯅꯅꯦ ꯅꯪꯅꯅꯦ
ꯑꯗꯣ ꯑꯩꯅ ꯑꯣꯏꯔꯁꯨ ꯑꯗꯨꯝ ꯇꯧꯃꯤꯟ ꯂꯩꯐꯝ ꯀꯣꯛꯄꯤꯒꯦ ꯀꯣꯛꯄꯤꯒꯦ ꯇꯧꯕꯅꯦꯕ
ꯑꯁ ꯌꯥꯝ ꯅꯨꯡꯉꯥ
ꯀꯔꯤ ꯒꯤ ꯈꯡꯗꯦ ꯄꯣꯛꯅꯤꯡꯁꯦ ꯅꯨꯡꯁꯤꯔꯛꯄ ꯑꯩꯁ ꯅꯡ ꯀꯔꯤ ꯈ ꯈꯟꯅꯤꯉꯥꯏ ꯂꯩꯔꯗꯥꯅꯥ ꯅꯣꯛꯄꯨ ꯅꯣꯛꯅꯤꯡꯉꯦ
ꯂꯣ ꯀꯔꯤ ꯇꯧ ꯈꯪꯗꯦ ꯑꯁ ꯌꯥꯝ ꯇꯥꯜꯂꯦ ꯄꯨꯟꯁꯤꯁꯦ
ꯏꯁ꯭ ꯄꯨꯟꯁꯤꯁꯦ ꯀꯥꯏꯅꯥ ꯇꯥꯅꯤꯡꯗꯦꯀꯣ ꯇꯥꯏꯄꯇꯣ ꯇꯧꯔꯛꯀꯅꯣ ꯑꯗꯨ ꯅꯡꯒꯤꯗꯤ ꯅꯍꯥꯟ ꯑꯃꯔꯛ ꯇꯧꯔꯒ ꯀꯔꯤ ꯀꯔꯤ ꯃꯦꯅꯤꯡꯉꯥꯏ ꯂꯩꯇꯦꯀꯣ ꯑꯩꯗꯤ ꯑꯗꯨꯝ ꯂꯩꯑꯅꯦ ꯑꯗꯣ ꯑ
ꯂꯧꯊꯣꯛ ꯃꯦꯟꯕ꯭ꯔꯥꯅꯦ ꯍꯧꯖꯤꯛꯀꯤꯗꯣ
ꯎꯝ
ꯑ ꯀꯔꯤꯒꯤꯔꯥ
ꯉꯥꯁꯥꯏꯁꯨ ꯊꯣꯛꯑꯅꯥ ꯅꯡ ꯃꯨꯠꯈꯤꯕꯗꯥ
ꯑꯩꯒꯤ ꯃꯣꯏꯅ ꯍꯥꯏꯕꯗꯤ ꯑꯗꯨ ꯂꯧꯊꯣꯛꯈ꯭ꯔꯦꯅ ꯍꯥꯏꯕꯅꯤ
ꯀꯩꯒꯤ
ꯑꯩ ꯑꯩ ꯃꯤꯉꯣꯟꯗ ꯇꯧꯕꯗ ꯑꯗꯨꯒꯨꯝꯕ ꯊꯣꯛꯇ꯭ꯔꯦ ꯑꯩꯉꯣꯟꯗꯗꯤ
ꯑꯩꯒꯤ ꯗꯥꯎ ꯗꯤꯀꯣ ꯌꯥꯗꯕꯅꯦ
ꯑꯗꯣ ꯑꯃꯗꯁꯨ ꯇꯧꯑꯣ
ꯀꯔꯤꯔꯥ ꯑꯃꯥ ꯍꯥꯏꯕꯗꯤ
ꯑꯃ ꯂꯩꯕꯗꯣ
ꯏꯕꯒꯤꯗꯨꯔꯥ
ꯎꯝ
ꯍꯣꯏ ꯅꯡꯁꯨ ꯑꯦꯅꯤꯡꯉꯤ ꯗꯤ ꯍꯥꯏꯔꯛꯑꯣ ꯑꯩ ꯑꯗꯨꯝ
ꯌꯥꯏꯅꯦ ꯅꯪꯕꯨ ꯅꯪꯅ ꯇꯧ ꯇꯧꯒꯦ ꯍꯥꯏꯔꯗꯤ ꯇꯧ ꯌꯥꯏꯅꯦ ꯑꯩꯗꯤ ꯅꯪꯅ ꯊꯥ ꯑꯣꯏꯅꯥ ꯁꯦꯠ ꯁꯦꯠ ꯇꯧꯅꯔꯒ ꯀꯣ ꯇꯧꯕꯥ ꯌꯥꯏ
ꯊꯣꯛꯄ ꯌꯥꯗ ꯗꯣ ꯑꯁꯤꯁꯦ ꯀꯨꯏꯗꯧꯃꯥꯟꯗ꯭ꯔꯦ
ꯖꯨꯂꯥꯏꯗ ꯂꯣꯏꯁꯤꯟꯒꯅꯦ ꯍꯥꯏꯕ
ꯀꯩꯩꯒꯤꯅꯣ
ꯌꯥꯔꯦ ꯃꯥꯂꯦ
ꯑꯗꯨꯗꯤ ꯇꯨꯝꯃꯔꯣꯏꯁꯦ ꯉꯁꯤ
ꯏꯁ
ꯁꯤꯒ ꯃꯔꯤ
ꯃꯉꯥꯅꯤ ꯅꯪ
ꯃꯉꯥꯅꯦ ꯀꯩꯅꯣ
ꯃꯥꯉꯥ ꯅꯠꯇꯦ
ꯃꯉꯥꯅꯦꯍꯦ ꯃꯔꯤꯅꯦ ꯃꯔꯤ ꯃꯉꯥꯅꯦ ꯃꯔꯤꯅꯦ ꯍꯥꯏꯔꯒ ꯃꯉꯥꯅꯦ ꯃꯉꯥ ꯉꯥ
ꯃꯪꯉꯥ ꯏꯌꯦ ꯀꯩꯅꯣꯅꯦ ꯅꯪꯁꯨ
ꯀꯥꯏꯗ
ꯀꯩ ꯏꯔꯒꯦ
ꯃꯣꯏꯖꯦ ꯀꯩꯅꯣꯗ ꯄꯤ ꯑꯗꯨꯗꯤ ꯃꯉꯥ ꯇꯧꯑꯣ ꯍꯥꯏꯅ ꯑꯍꯨꯝ ꯁꯨꯈ꯭ꯔꯦ ꯍꯧꯖꯤꯛ ꯁꯤꯒ ꯃꯔꯤ ꯁꯨꯔꯅꯤ
ꯑꯗꯣ ꯑꯩ ꯑꯩ ꯑꯩꯒꯤꯗꯤ ꯃꯔꯤꯈꯛ ꯑꯣꯏꯔꯝ ꯃꯔꯤꯈꯛꯅꯦ ꯅꯪꯒ ꯊꯧꯕꯁꯦ
ꯑꯗꯨ ꯅꯪꯒꯤꯗꯤ ꯅꯍꯥꯟ ꯆꯪꯉꯛꯈ꯭ꯔꯦꯀꯣ ꯑꯩꯒꯤꯗꯤ ꯆꯪꯗꯔꯤꯌꯦ
ꯍꯌꯥꯡ ꯍꯪꯆꯤꯠ ꯆꯪꯉꯛꯅꯤ
ꯎꯗꯦꯗ ꯑꯗꯨ ꯊꯣꯛꯇꯦ ꯇꯝꯂꯛꯑꯒ ꯃꯁꯥꯅ ꯊꯣꯛ ꯇꯧ ꯃꯥꯜꯂꯦ
ꯅꯪ ꯀꯩꯁꯨ ꯇꯧꯕ ꯉꯝꯃꯣꯏ
ꯎꯝ ꯑꯩꯖꯨꯀꯣ ꯁꯥꯎꯔꯗꯤꯀꯩꯁꯨꯝ ꯇꯧꯉꯝꯃꯣꯏ
ꯑꯩ ꯏꯕ ꯈꯣꯠꯄꯁꯨ ꯇꯧꯒꯦ ꯑꯩꯒꯤ ꯌꯥꯝ ꯌꯥꯝꯃꯗꯤ ꯅꯪꯒꯤꯗꯃꯛꯇ ꯄꯤꯒꯦ
ꯅꯪ
ꯌꯦꯉꯄꯣ ꯑꯗꯨ ꯅꯣꯏ ꯅꯃꯥꯟꯅꯕꯤꯁꯤꯡ ꯀꯖꯤꯛ ꯅꯈꯣꯏꯗꯤ ꯍꯩꯕ꯭ꯔꯣ ꯏꯕ
ꯍꯩꯇꯦꯗ ꯍꯣꯢ ꯊꯧꯒꯦ
ꯇꯨꯗꯤ ꯀꯅꯥ ꯇꯧꯒꯦꯁꯦ
ꯒ꯭ꯔꯨꯞꯇꯣ ꯌꯦꯡꯉꯣ ꯇꯧꯕ ꯃꯤ ꯂꯩꯕꯗꯨꯕꯨ ꯀ
ꯑꯗꯣ ꯃꯣꯏꯗꯤ ꯃꯣꯏꯁꯨ ꯇꯧꯗ꯭ꯔꯣꯁꯨ ꯁꯃꯣꯏꯗꯤ ꯌꯥꯝ ꯆꯣꯉꯦ ꯀ ꯩꯒꯤꯅꯣ
ꯏꯀꯣ ꯇꯧꯕꯅꯤꯅ ꯅꯦ ꯃꯌꯥꯝꯗꯤ
ꯑꯗꯨꯗꯤ ꯅꯪꯒꯤꯁꯨ ꯑꯗꯨꯃꯥꯏꯅ ꯆꯪꯂꯪꯛꯀꯅꯤ ꯑꯩꯒꯤꯁꯨ ꯆꯪꯂꯪꯂꯛꯀꯅꯤꯅ
ꯈꯪꯗꯦ ꯌꯦꯡꯕ ꯇꯥꯔꯦꯗꯅ ꯎꯝ
ꯍꯨꯡ ꯌꯦꯕ ꯇꯥꯔꯦ ꯌꯦꯕ ꯇꯥꯔꯦ ꯑꯩꯁꯦ ꯇꯨꯝꯅꯤꯡꯕꯅꯥ ꯌꯥꯗꯔꯦꯗ
ꯎꯝ ꯇꯨꯝꯅꯤꯡꯉꯨ ꯇꯨꯝꯅꯤꯡꯉꯨ ꯇꯨꯝꯅꯤꯡꯉꯨ ꯅꯪ ꯌꯦꯡꯍꯟꯒꯅꯤ ꯈꯟꯕ ꯇꯣ
ꯏꯁ ꯀꯩꯗꯧꯒꯦꯕꯔ
ꯋꯔꯤ ꯁꯥꯗꯣꯏꯅꯤ ꯄꯥꯝꯃꯦ ꯎꯇꯤ ꯆꯥꯔꯗꯤ ꯎꯢꯅꯡꯕꯅꯦ ꯎꯝ
ꯇꯧꯒꯅꯦ ꯑꯩꯈꯣꯏ ꯀ꯭ꯂꯥꯁ ꯇꯨꯌꯦꯟꯕ ꯀ ꯀꯥꯔꯤꯉꯩꯗ ꯏꯃꯥꯅꯕ ꯑꯃ ꯏ ꯅꯤꯄꯥꯟ ꯏꯔꯒꯅꯦꯕ ꯀ꯭ꯂꯥꯁ ꯃꯇꯝꯗ
ꯎꯝ
ꯑꯩꯈꯣꯏ ꯁꯥꯔ ꯑꯃ ꯂꯥꯛꯑꯒ ꯀ꯭ꯔꯤꯒꯤꯅꯣ ꯍꯧꯖꯤꯛ ꯎꯏꯔꯤꯗꯣ ꯅꯪ ꯎꯇꯤꯒꯤ ꯏꯟꯁꯥꯡ ꯆꯥꯕ꯭ꯔꯥ ꯍꯍꯍ
ꯍꯦꯛ ꯑꯗꯨ ꯆꯥꯔꯗꯤ ꯎꯏꯌꯦ ꯍꯥꯏꯕꯅꯦ ꯎꯏꯅꯤꯕ ꯃꯥꯜꯂꯦ ꯎ ꯑꯩꯈꯣꯏ ꯑꯗꯨꯗꯒꯤꯅꯦ ꯎꯝ ꯑꯩꯈꯣꯏ ꯃꯥꯕꯨ ꯎꯇꯤ ꯎꯇꯤ ꯑꯗꯨꯝ ꯀꯥꯎꯕꯅꯦ ꯍꯍ
ꯍꯌꯦꯡ ꯑꯩꯈꯣꯏ ꯏꯗꯣꯝꯆꯥ ꯂꯥꯛꯀꯅꯤ ꯃꯩꯇꯩꯗ ꯄꯥꯟꯕꯥꯗꯣ ꯆꯥꯛ ꯆꯥꯕ ꯂꯥꯛꯀꯅꯤ ꯍꯥꯏ ꯑꯩꯗꯤ ꯂꯩꯔꯔꯣꯏ ꯁꯨꯝ ꯀꯣꯏꯔꯛꯄꯒꯤꯔꯥ ꯃꯆꯥ ꯃꯠ ꯆꯥ ꯑꯅꯤꯗꯣ
ꯎꯝ
ꯐꯥꯏꯕꯣꯛ ꯑꯅꯤꯗꯣ ꯑ ꯑꯃꯨꯛ ꯕꯣꯔꯗꯤꯡ ꯆꯪꯉꯅꯤ ꯍꯥꯏꯌꯦ ꯑꯗꯨꯒꯤ ꯁꯤꯗ ꯆꯠꯁꯦ ꯆꯠꯁꯦ ꯆꯥꯛ ꯆꯥꯕ ꯍꯥꯏꯌꯦ ꯍꯥꯏꯑꯦ ꯍꯣꯏ ꯃꯣꯏꯗꯤ ꯊꯥ ꯑꯃ ꯍꯦꯟ ꯊꯥ ꯑꯃ ꯃꯈꯥꯏꯃꯨꯛ ꯊꯥꯕꯅꯦ ꯀꯥꯂꯦꯟ ꯁꯨꯇꯤꯔꯥ ꯎꯝ ꯑꯁ ꯅꯥꯜꯂꯦꯅꯦ ꯑꯗꯨꯗꯤ ꯃꯣꯏꯗꯤ ꯑꯗꯨ ꯈꯛꯇꯅꯦ ꯍꯥꯏꯕꯗꯤ ꯅꯣꯕꯣꯗꯤꯌꯥꯗꯤ ꯁꯨꯇꯤ ꯐꯪꯗꯦꯕꯀꯣ ꯑꯗꯨ
ꯎꯝ ꯑꯗꯨ ꯁꯥꯡꯗꯤ ꯁꯥꯡꯉꯦꯀꯣ
ꯎꯝ
ꯎꯝ ꯁꯥꯡꯉꯦ
ꯎꯝ
ꯁꯤꯗ ꯌꯥꯝ ꯂꯥꯛꯅꯤꯡꯕꯅꯦ ꯃꯥꯒꯤ ꯑꯉꯥꯡ ꯑꯅꯤꯗꯣ ꯂꯥꯛꯑꯁꯨ ꯑꯃꯨꯛ ꯏꯀꯥꯏꯕꯅ ꯑꯩꯈꯣꯏꯕꯨ ꯌꯥꯝ ꯏꯀꯥꯏ ꯊꯤ ꯏꯀꯥꯏꯕ ꯍꯩꯕ꯭ꯔꯥꯅꯦ ꯑꯗꯨꯝ ꯌꯥꯝ ꯏꯀꯥꯏꯕꯅꯦ
ꯁꯤꯠ ꯆꯍꯤ
ꯀꯌꯥ ꯁꯨꯔꯒꯦ ꯆꯍꯤ ꯀꯨꯟꯊ꯭ꯔꯥꯅꯤꯊꯣꯏ
ꯎꯝ
ꯇꯔꯥꯅꯤꯊꯣꯏ ꯇꯔꯥꯃꯥꯊꯣꯏ ꯑꯣꯏꯔꯝꯒꯅꯤ
ꯀꯔꯤꯒꯤ ꯏꯀꯥꯏꯕ ꯃꯣꯢꯗꯤ
ꯏꯕꯥꯅꯤꯗꯨ ꯂꯥꯛꯑꯁꯨ ꯑꯗꯨꯝ ꯏꯀꯥꯏꯌꯦ ꯀꯩꯒꯤꯅꯣ ꯈꯪꯗꯦ
ꯑ ꯑꯩꯈꯣꯏ ꯏꯆꯦ ꯏꯆꯦ ꯍꯣꯏꯒꯤ ꯃꯆꯥꯁꯤꯡꯗꯤ ꯑꯗꯨꯝꯕ ꯑꯝꯇ ꯂꯩꯇꯦ
ꯑ ꯑꯗꯨꯗꯤ ꯅꯪ ꯂꯧꯕ ꯑꯣꯏꯔꯝꯅꯤꯕꯣ ꯏꯀꯥꯏ ꯈꯪꯗꯕꯒꯤ ꯑꯣ ꯃꯥꯏꯗꯣ ꯊꯥ ꯊꯥ ꯂꯥꯎꯕꯀꯣ ꯇꯨꯝꯅꯤꯡꯈ꯭ꯔꯦ
ꯇꯝꯁꯨ ꯍꯦꯟꯒ꯭ꯔꯦ
ꯇꯨꯝꯈ꯭ꯔꯣ ꯑꯗꯨꯗꯤ ꯀꯣ ꯊꯝꯃꯦꯀꯣ ꯅꯪꯗꯤ ꯇꯨꯃ ꯇꯨꯃꯒꯦꯔꯥ ꯅꯪꯁꯨ ꯊꯝꯃꯦꯀꯣ
ꯍꯣꯏ ꯐꯔꯦ ꯐꯔꯦ ꯃꯪ ꯐꯔꯁꯦ
ꯑꯥ ꯑꯥ
ꯎꯝ